ꯍꯜꯂꯣ
ꯂꯣ
ꯆꯥꯛ ꯆꯥꯔꯕꯣ ꯏꯆꯟꯕꯣ
ꯎꯝ ꯆꯥꯔꯦ
ꯎꯝ ꯕ ꯀꯨꯏ ꯑ ꯐꯣꯟ ꯇꯧꯗ ꯀꯨꯏꯔꯦꯅ ꯇꯧꯔꯛꯏꯅꯤꯅꯦꯍꯦ
ꯀꯨꯢꯔꯦ ꯇꯧꯔꯛꯇꯕꯕꯨꯗꯤ
ꯎꯝ ꯎꯝ ꯅꯪꯕꯨ ꯍꯧꯖꯤꯛꯀꯥꯟꯁꯤꯕꯨ ꯀꯔꯤ ꯀꯔꯤ ꯇꯧꯔ ꯂꯩꯔꯤꯒꯦ
ꯍꯧꯖꯤꯛꯀꯥꯟꯁꯦ ꯌꯨꯝꯗ ꯁꯨꯝ ꯂꯩꯔꯤ ꯀꯣꯂꯦꯖ ꯀꯥꯕꯁꯨ ꯍꯧꯗ꯭ꯔꯤꯕꯅꯤꯅꯀꯣ
ꯑꯣ ꯆꯥꯛꯇꯤ ꯆꯥꯔꯕꯣ
ꯎꯝ ꯆꯥꯔꯦ
ꯀꯔꯤ ꯃꯊꯦꯜ ꯆꯥꯔꯕꯣ
ꯉꯁꯤꯁꯦ ꯀꯩꯅꯣ ꯇꯧꯋꯦ ꯑꯩꯈꯣꯏ ꯏꯃꯥꯟꯅꯕ ꯑꯃꯒꯤ ꯃꯣꯏ ꯃꯌꯥꯝꯕ ꯂꯨꯍꯣꯡꯕ
ꯑꯥ
ꯑꯗꯨꯒꯤ ꯁꯔꯦꯡ ꯊꯣꯡꯕ ꯊꯤꯜꯂꯛꯑꯝꯃꯦ
ꯑꯣ ꯑꯍꯥꯎꯕ ꯉꯥꯛꯇ ꯆꯥꯔꯝꯃꯅꯤꯅꯦ
ꯎꯝ
ꯅꯣꯏ ꯅꯪ ꯀꯩꯅꯣꯒꯤꯔꯣ ꯅꯣꯏ ꯂꯩꯀꯥꯏꯒꯤ ꯅꯠꯇ꯭ꯔꯒ ꯅꯪ ꯈꯨꯟ ꯋꯥꯡꯕꯒꯤ ꯃꯤꯔꯣ
ꯑꯩꯈꯣꯏ ꯀꯩꯅꯣ ꯂꯩꯗꯒꯤ ꯁꯤꯡꯖꯃꯩꯗꯒꯤ
ꯑꯣ ꯉꯁꯤ ꯂꯨꯍꯣꯡꯕ ꯇꯥꯕ
ꯎꯝ
ꯎꯝ ꯆꯍꯤ ꯀꯌꯥꯝ ꯁꯨꯔꯒꯦ ꯍꯥꯢꯁꯤꯕꯣ ꯂꯨꯍꯣꯡꯉꯤꯁꯤꯕꯣ
ꯑꯩ ꯏꯃꯥꯟꯅꯕꯗꯨꯕꯨꯗꯤ ꯑꯩꯒꯤ ꯕꯦꯠꯆꯅꯦꯕꯀꯣ ꯑꯗꯨ ꯃꯣꯏ ꯃꯌꯥꯝ ꯌꯝꯕꯗꯣ ꯑꯗꯨꯝ ꯇ꯭ꯋꯦꯟꯇꯤ ꯑꯩꯠ ꯇ꯭ꯋꯦꯟꯇꯤ ꯅꯥꯏꯟ ꯑꯗꯨꯃꯥꯏꯅ ꯁꯨꯔꯝꯃꯅꯤ
ꯑꯣ ꯑꯩꯁꯨ ꯀꯩꯅꯣꯝ ꯍꯪꯒꯦ ꯇꯧꯅꯤ ꯅꯪꯅ ꯑꯃ ꯅꯣꯡꯃ ꯑꯃ ꯅꯪ ꯀꯩꯅꯣꯃ ꯀꯩ ꯍꯥꯏꯗꯣꯏꯅꯣ ꯑꯩꯈꯣꯏꯒꯤ ꯆꯤꯟꯖꯥꯛꯀꯤ ꯑꯃ ꯀꯩꯅꯣ ꯍꯥꯏꯗꯥꯢꯅꯦ ꯑꯩꯈꯣꯏꯒꯤ ꯅꯪ ꯁꯥꯕ ꯈꯣꯠꯄ ꯑꯃ ꯆꯠꯂꯦ ꯈꯣꯠꯂꯦ ꯍꯥꯏꯕꯗꯨ ꯂꯣꯏꯈ꯭ꯔꯕꯣ ꯑꯗꯨ ꯇ꯭ꯔꯦꯟꯅꯤꯡꯗꯨꯕꯣ
ꯑꯥ ꯇ꯭ꯔꯦꯅꯤꯡ ꯂꯣꯏꯈ꯭ꯔꯦ
ꯑꯣ ꯇꯦꯟꯅꯤꯡ ꯑꯗꯨꯝ ꯊꯥ ꯀꯌꯥ ꯇꯧꯔꯤꯅꯣ
ꯋꯥꯟ ꯃꯟꯠ ꯈꯤꯇꯪꯅꯤꯗ ꯍꯥꯏꯗꯤ ꯑꯩꯅ ꯇꯧꯋꯤ ꯇ꯭ꯔꯦꯅꯤꯡꯁꯦ ꯄꯥꯄ꯭ꯔꯠ ꯃꯦꯀꯤꯡꯒꯤ ꯌꯥꯎꯁꯟꯕꯅꯦꯕꯀꯣ
ꯎꯝ
ꯑꯗꯨꯗꯨꯒꯤ
ꯅꯣꯢꯗꯣ ꯀ ꯀꯔꯤꯒꯤ ꯃꯑꯣꯡ ꯇꯧꯔꯤꯅꯣꯕ ꯍꯥꯏꯗꯤ ꯇꯝꯕꯤꯕꯒꯤ ꯃꯑꯣꯡꯁꯦ ꯀꯃꯥꯏꯅ ꯇꯝꯕꯤꯒꯦ
ꯇꯝꯕꯤꯕꯁꯦ ꯑꯩꯈꯣꯏꯁꯦ ꯁꯝꯅ ꯍꯥꯏꯔꯕꯗ ꯐꯥꯔꯁꯇ ꯇꯧꯗꯣꯏꯁꯦ ꯑꯣꯟꯇꯔꯄ꯭ꯔꯤꯅꯔꯁꯤꯞ ꯍꯥꯟꯅ ꯇꯝꯕꯤꯕꯀꯣ
ꯑꯥ
ꯗꯤ ꯑꯩꯈꯣꯏꯅ ꯑꯗꯨ ꯇꯧꯔꯀꯥꯟꯗ ꯁꯝꯅ ꯍꯥꯏꯔꯕꯗ ꯕꯤꯖꯤꯅꯦꯁ ꯑꯃ ꯁ꯭ꯇꯥꯔꯠ ꯑꯞ ꯇꯧꯕꯁꯦ ꯀꯩꯗꯩ ꯍꯧꯒꯅꯤ ꯍꯥꯏꯕꯁꯦ
ꯎꯝ
ꯁꯤꯁꯤꯗ ꯁꯦꯚꯦꯟ ꯗꯦꯁꯀꯤ ꯀ꯭ꯂꯥꯁ ꯇꯧꯋꯦꯕ
ꯑꯣ
ꯁꯤ ꯂꯣꯏꯔꯛꯀꯥꯟꯗ ꯑꯃꯨꯛ ꯑꯩꯅ ꯆꯠꯂꯤꯕ ꯀꯣꯔꯁꯁꯤꯒꯤ ꯊꯤꯑꯣꯔꯤ ꯍꯥꯏꯇꯥꯔꯦ
ꯑꯥ
ꯑꯗꯨꯢ ꯇꯧꯋꯦ ꯑꯗꯨꯒ ꯄ꯭ꯔꯦꯛꯇꯤꯀꯦꯜꯁꯨ ꯑꯗꯨꯝ ꯇꯧꯋꯦ ꯃꯣꯏꯅ ꯑꯩꯈꯣꯏꯒꯤ ꯃꯄꯣꯠ ꯃꯆꯩꯁꯤꯡꯁꯦ ꯄꯤꯔꯒ ꯑꯗꯒꯤ ꯂꯣꯏꯁꯤꯜꯂꯛꯄꯗꯅ ꯑꯃꯨꯛ ꯑꯩꯈꯣꯏꯒꯤ ꯕꯦꯡꯇꯒꯤ ꯂꯣꯟ ꯀꯃꯥꯏꯅ ꯂꯧꯒꯅꯤ ꯈꯣꯠꯀꯅꯤꯁꯨꯨ ꯃꯨꯛ ꯇꯥꯛꯑꯦꯕ
ꯑꯣ
ꯆꯥꯟꯅꯩꯁꯤꯁꯦ ꯍꯥꯏꯗꯤ ꯑꯩꯅ ꯏꯁꯃꯣꯜ ꯕꯤꯖꯤꯅꯦꯁꯀꯨꯝꯕ ꯁ꯭ꯇꯥꯔꯠ ꯑꯞ ꯇꯧꯅꯤꯡꯕꯁꯤꯡꯒꯤ ꯑꯣꯏꯅꯗꯤ ꯌꯥꯝ ꯀꯥꯟꯅꯕ ꯍꯥꯏꯇꯥꯔꯦ
ꯍꯣꯏ ꯑꯗꯨꯒ ꯑꯩꯈꯣꯏ ꯁꯨꯃꯥꯏꯅ ꯑꯗꯨꯃꯥꯏꯅꯒꯤ ꯆꯥꯕ ꯊꯛꯄꯒꯤ ꯇꯧꯕꯁꯦ ꯑꯩꯈꯣꯏꯒꯤ ꯀꯔꯤꯅꯣꯝ ꯑꯃ ꯐꯁꯥꯏꯔꯣ ꯀꯩꯅꯣ ꯑꯦꯞ ꯍꯧꯕ ꯑꯃ ꯂꯩꯗꯥꯏꯅꯦ ꯑꯗꯨꯒꯤꯗꯤ ꯀꯃꯥꯏꯅ ꯇꯧꯒꯦ
ꯐꯁꯥꯢꯁꯦ ꯍꯧꯖꯤꯛꯀꯤ ꯇ꯭ꯔꯦꯅꯤꯡꯗ ꯌꯥꯎꯕꯁꯦ ꯄꯤꯟꯗꯤ ꯐꯁꯥꯏꯁꯦ ꯇꯥꯟꯊꯣꯛꯄ ꯅꯨꯡꯉꯥꯏꯌꯦꯕꯀꯣ
ꯎꯝ
ꯁꯝꯅ ꯍꯥꯏꯔꯕꯗ ꯐꯖꯥꯏ ꯇꯥꯟꯊꯣꯛꯄꯁꯦ ꯃꯤꯒꯤ ꯏꯆꯝ ꯆꯝꯕ ꯃꯤ ꯑꯃꯅ ꯇꯥꯟꯊꯣꯛꯄ ꯑꯣꯏꯇꯥꯥꯔꯗꯤ ꯑꯩꯈꯣꯏꯒꯤ ꯄ꯭ꯔꯣꯁꯦꯁ ꯌꯥꯝ ꯀꯨꯏꯅ ꯆꯪꯕ ꯑꯗꯒꯤ ꯄꯩꯁꯥꯁꯨ ꯌꯥꯝ ꯆꯪꯉꯦꯕ
ꯑꯗꯨꯒ ꯍꯧꯖꯤꯛꯀꯤ ꯒꯃꯦꯟ ꯏꯁꯀꯤꯝꯁꯤꯒꯤ ꯃꯇꯨꯡ ꯏꯟꯅ ꯇꯥꯟꯊꯣꯛ ꯎꯕ ꯑꯣꯏꯇꯥꯔꯗꯤ ꯑꯩꯈꯣꯏꯗ ꯄ꯭ꯔꯣꯁꯦꯁꯁꯨ ꯊꯨꯔꯛꯀꯅꯤ ꯑꯗꯒꯤ ꯄꯩꯁꯥꯁꯦ ꯌꯥꯝ ꯆꯪꯉꯛ ꯑꯣꯢ ꯍꯥꯏꯇꯥꯔꯦ
ꯑꯥ
ꯑꯗꯨꯅ ꯐꯖꯥꯏꯁꯤꯕꯨ ꯄꯥꯏꯈꯤ ꯇꯥꯔꯗꯤ ꯑꯩ ꯆꯥꯅ ꯊꯛꯅꯕꯁꯦ ꯍꯧꯖꯤꯛꯀꯥꯟ ꯌꯥꯝ ꯂꯨꯔꯦꯗꯅ ꯐꯁꯥꯢ ꯌꯥꯎꯗꯅ ꯑꯩꯈꯣꯏ ꯀꯩꯅꯣ ꯇꯧꯕ ꯌꯥꯗꯦꯕ ꯄꯣꯠꯁꯦ ꯃꯥꯔꯀꯦꯠꯇ ꯊꯥꯕ ꯌꯥꯗꯦꯕ
ꯑꯥ
ꯑꯗꯨꯒꯤ
ꯅꯣꯏꯒꯤꯖꯦ ꯑꯃꯔꯣꯝꯗꯤ ꯌꯥꯝ ꯐꯩꯀꯣ
ꯑꯩꯁꯦ ꯁꯨꯝ ꯀꯣꯂꯦꯖ ꯀꯥꯗ꯭ꯔꯤꯉꯩ ꯁꯨꯝ ꯐ꯭ꯔꯤꯗ ꯂꯩꯕꯗꯨꯗ ꯇꯧꯊꯣꯛꯄ ꯀꯥꯟꯅꯩꯗꯅ ꯑꯗ ꯁꯨꯝ ꯆꯠꯊꯣꯛꯄꯅꯤꯗ
ꯅꯣꯏ ꯄꯨꯂꯞꯅ ꯅꯣꯏ ꯃꯤ ꯀꯌꯥꯃꯨꯛꯀ ꯇꯧꯒꯦ ꯅꯣꯏ ꯇ꯭ꯔꯦꯅꯤꯡꯗꯨꯕꯣ ꯕꯦꯁ ꯅꯥꯏꯅ ꯇꯧꯕ꯭ꯔꯣ
ꯎꯝ ꯕꯦꯠꯆ ꯑꯃꯗ ꯌꯥꯝꯃꯕꯗ ꯃꯤ ꯇ꯭ꯋꯦꯟꯇꯤꯑꯦꯠ ꯑꯗꯨꯃꯥꯏꯅ ꯑꯣꯏ ꯍꯥꯏꯗꯤ ꯁꯤꯠ ꯀꯦꯄꯦꯁꯤꯇꯤꯁꯦ ꯊꯥꯔꯇꯤꯒꯤꯅꯦꯕꯀꯣ
ꯑꯥ
ꯑꯩꯈꯣꯏ ꯇ꯭ꯔꯦꯅꯔꯁꯤꯡꯅ ꯇ꯭ꯋꯦꯟꯇꯤ ꯑꯩꯠꯇ ꯃꯤꯅꯤꯃꯝ ꯀꯩꯅꯣꯅ ꯃꯦꯛꯁꯤꯃꯝ ꯑꯣꯏꯕ ꯇ꯭ꯋꯦꯟꯇꯤ ꯑꯩꯠꯇ
ꯑꯗꯨ ꯅꯪ ꯇ꯭ꯔꯦꯅꯤꯡꯗꯤ ꯂꯣꯢꯁꯤꯟꯒ꯭ꯔꯦꯀꯣ ꯑꯗꯨꯗꯤ
ꯎꯝ ꯇ꯭ꯔꯦꯅꯤꯡ ꯂꯣꯏꯁꯤꯟꯈ꯭ꯔꯦ
ꯑꯣ ꯃꯣꯏ ꯇ꯭ꯔꯦꯅꯤꯡ ꯂꯣꯏꯔꯒ ꯅꯣꯏ ꯑ ꯁꯨꯝ ꯂꯩꯗꯅ ꯁꯥꯔꯇꯤꯐꯤꯀꯦꯠ ꯄꯤ ꯈꯣꯠꯄ꯭ꯔꯥ ꯇꯧꯕ꯭ꯔꯣ ꯀꯃꯥꯏꯅ ꯇꯧꯒꯦ
ꯁꯥꯔꯇꯤꯐꯤꯀꯦꯠꯁꯦ ꯇ꯭ꯔꯦꯅꯤꯡ ꯇ꯭ꯔꯦꯅꯤꯡ ꯑꯔꯣꯏꯕ ꯅꯨꯃꯤꯠꯇ ꯑꯩꯈꯣꯏꯒꯤ ꯑꯦꯛꯖꯥꯝ ꯇꯧꯒꯤꯌꯦꯕꯀꯣ
ꯑꯦꯛꯖꯥꯝ ꯇꯧꯒ꯭ꯔꯦ ꯍꯌꯦꯡ ꯑꯦꯛꯖꯥꯝ ꯍꯥꯏꯗꯣꯔꯛꯑꯒ ꯃꯣꯏꯅ ꯀꯩꯅꯣ ꯇꯧꯔꯛꯀꯅꯤ ꯁꯥꯔꯇꯤꯐꯤꯀꯦꯠ ꯄꯤꯕꯒꯤ ꯇꯣꯉꯥꯟꯅ ꯐꯪꯁꯟ ꯑꯣꯏꯅ ꯁꯤꯜꯂꯛꯈꯤꯅꯤꯕꯀꯣ
ꯑꯥ
ꯏꯟꯚꯤꯇꯦꯁꯟ ꯑꯃꯨꯛ ꯂꯥꯛꯈꯤꯅꯤ
ꯑꯣ ꯅꯣꯏꯁꯦ ꯃꯔꯣꯝꯗ ꯌꯥꯝ ꯀꯥꯟꯅꯕꯖꯥꯠꯅꯤꯀꯣ
ꯎꯝ ꯒꯕꯃꯦꯟ ꯁ꯭ꯀꯤꯝꯖꯨ ꯑꯣꯏꯔꯦ ꯑꯩꯈꯣꯏ ꯌꯥꯝ ꯀꯥꯟꯅꯩ ꯍꯥꯏꯇꯥꯔꯦ ꯕꯤꯖꯤꯅꯦꯁ ꯁ꯭ꯇꯥꯔꯠ ꯇꯧꯅꯤꯡꯕꯁꯤꯡꯒꯤ
ꯑꯣ ꯅꯣꯏꯖꯦ ꯁꯤ ꯇꯝ ꯇꯝꯕꯖꯦ ꯀꯩ ꯀꯩ ꯇꯝꯒꯦ ꯅꯣꯏꯅ ꯇꯝꯕꯗꯒ ꯍꯥꯏꯗꯤ ꯂꯩꯗꯅ ꯁꯥꯕ ꯄꯣꯠ
ꯑꯥ ꯇꯝꯕꯁꯦ ꯀꯣ꯭ꯔꯁ ꯃꯌꯥꯝ ꯂꯩꯌꯦꯕꯀꯣ ꯑꯗ ꯑꯩꯅ ꯌꯥꯎꯔꯤꯁꯤꯅ ꯄꯥꯄ꯭ꯔꯠ ꯃꯦꯀꯤꯡꯒꯤꯅꯦꯕ
ꯑꯥ
ꯑꯗꯩ ꯀꯣ꯭ꯔꯁ ꯑꯇꯣꯞꯄ ꯍꯥꯏꯔ ꯀꯥꯟꯗ ꯑꯩꯈꯣꯏꯒꯤ ꯕꯦꯀ꯭ꯔꯤꯒꯨꯝꯕꯒꯤ ꯂꯩ ꯑꯗꯒꯤ ꯐ꯭ꯤꯁꯁꯔꯤ ꯑꯗꯩ ꯑꯦꯄꯤꯀꯜꯆꯔ ꯁꯤꯒꯨꯝꯕꯒꯤ ꯃꯌꯥꯝ ꯂꯩ ꯍꯥꯏ ꯇꯥꯏ
ꯌꯥꯝ ꯆꯥꯎ ꯀꯧꯖꯥꯠꯅꯤꯀꯣ ꯑꯣ ꯅꯪ ꯅꯪ ꯍꯨꯖꯤꯛ ꯄꯥꯄ꯭ꯔꯠ ꯇꯧꯕꯩ ꯄꯥꯄꯔꯖꯦ ꯀꯔꯤ ꯀꯔꯤ ꯍꯥꯏꯗꯤ ꯃꯆꯜꯁꯤꯡꯗꯣ ꯀꯩ ꯀꯩ ꯍꯥꯞꯄꯒ ꯍꯧꯒꯦ ꯄꯥꯄꯔꯖꯤꯕꯣ
ꯃꯆꯜꯁꯦ ꯈꯣꯏꯅ ꯔꯣ ꯏꯟꯒ꯭ꯔꯤꯗꯤꯌꯟ ꯑꯣꯏꯅ ꯈꯣꯏꯒꯤ ꯁꯒꯣꯜ ꯍꯋꯥꯏ ꯇꯛꯈꯥꯏꯕꯁꯦ ꯄꯥꯎꯗꯔꯖꯦ
ꯎꯝ
ꯁꯤꯁꯤꯅ ꯔꯣ ꯏꯟꯒ꯭ꯔꯤꯗꯤꯌꯟ ꯑꯣꯏꯔꯛꯀꯗꯣꯏꯅꯦꯕ ꯄꯥꯄ꯭ꯔꯠ ꯁꯥꯕꯒꯤꯗꯤ ꯑꯈꯣꯏꯅ ꯁꯤꯗ ꯍꯥꯞ ꯁꯤꯁꯦ ꯃꯥꯒꯤ ꯁꯝꯅ ꯍꯥꯏꯔꯕꯗ ꯋꯥꯟ ꯀꯦꯖꯤ ꯂꯧꯕ ꯀꯥꯟꯗ ꯃꯥꯒꯤ ꯁꯣꯗꯥ ꯍꯥꯞꯄꯤꯔꯛꯀꯅꯤ ꯃꯥꯒꯤ ꯆꯥꯅꯕ ꯆꯥꯡꯗ
ꯑꯍꯣꯏ
ꯁꯣꯜꯠ ꯍꯥꯄꯛꯀꯅꯤ ꯑꯗꯒꯤ ꯕꯤꯅꯦꯒꯔ ꯍꯥꯞꯄꯣꯏ ꯕꯤꯅꯦꯒꯔꯅ ꯀꯩꯅꯣꯗ ꯁꯝꯅ ꯍꯥꯏꯔꯕꯗ ꯐ꯭ꯔꯨꯠꯁ ꯀꯨꯝꯕꯩ ꯁꯥꯕꯗ ꯍꯥꯄꯛꯄ
ꯑꯣ
ꯑꯗꯒꯤ ꯀꯩꯅꯣ ꯍꯥꯞꯄꯤꯔꯅꯤ ꯊꯥꯎ ꯆꯪꯉꯦꯀꯣ ꯃ꯭ꯁꯇ꯭ꯔꯠ ꯑꯣꯏꯜꯖꯦ ꯑꯗꯨꯗꯨꯒ ꯑꯩꯈꯣꯏꯅ ꯁꯥꯅꯤꯡꯕ ꯐ꯭ꯂꯦꯕꯔ ꯑꯃꯒꯤ ꯃꯑꯣꯡꯗ ꯁꯥꯕ ꯌꯥꯏꯑꯕ ꯁꯝꯅ ꯍꯥꯏꯔꯕꯗ ꯑꯩꯈꯣꯏꯅ ꯑꯩꯈꯣꯏꯒꯤ ꯅꯨꯡꯁꯤꯗꯥꯛꯁꯦ ꯅꯨꯡꯁꯤꯗꯥꯛꯀꯤ ꯁꯥꯟꯅꯤꯡꯉꯦ ꯍꯥꯏꯇꯥꯔꯗꯤ ꯅꯨꯡꯁꯤꯗꯥꯛ ꯁꯦ ꯍꯅ ꯄꯦꯁ ꯇꯛꯈꯥꯏꯗꯣꯏꯅꯦꯕ ꯑꯩꯈꯣꯏꯅ ꯑꯗꯨ ꯑꯗꯨꯒ ꯍꯨꯖꯤꯛꯀꯤ ꯁꯒꯣꯜ ꯍꯋꯥꯏꯖꯦ ꯇꯣꯠꯄꯗ ꯑꯩꯈꯣꯏꯒꯤ ꯗꯣ ꯇꯣꯠꯄꯗꯣ ꯇꯟ ꯒꯨꯝꯕ ꯍꯧꯕꯒꯤ
ꯎꯝ
ꯇꯣꯠꯇꯣꯏꯅꯦꯕ ꯗꯣ ꯇꯣꯠꯄꯁꯦ ꯌꯥꯝ ꯀꯨꯏꯅ ꯆꯪꯉꯦꯕ ꯈꯪꯕ꯭ꯔ ꯁꯤꯒꯤꯗꯤ ꯅꯠꯇ ꯇꯥꯔꯗꯤ ꯈꯣꯏꯅ ꯐꯣꯝꯖꯦ ꯇꯥꯗꯦꯕ
ꯑꯣ
ꯑꯃꯨꯛ ꯐꯖꯅ ꯑꯩꯈꯣꯏꯅ ꯃꯨꯟꯅ ꯇꯣꯠꯄꯤꯔꯛꯀꯥꯟꯗ ꯑꯃꯨꯛ ꯁꯨꯒꯥꯏꯕ ꯑꯃꯃꯨꯛ ꯆꯪꯉꯦꯕ ꯍꯨꯖꯤꯛꯀꯤ
ꯑꯣ
ꯑꯃꯨꯛ ꯁꯨꯒꯥꯏꯔꯅꯤ ꯑꯗꯩ ꯑꯃꯨꯛ ꯇꯣꯠꯄ ꯇꯧꯔꯀꯥꯟꯗ ꯃꯥꯒꯤ ꯁ꯭ꯃꯥꯏꯅ ꯏꯂꯥꯁꯇꯤꯛꯀꯤ ꯇꯥꯏꯞꯇ ꯀꯩꯅꯣ ꯇꯧ ꯁ꯭ꯇꯔꯦꯠꯆꯦꯕꯤꯂꯤꯇꯤ ꯌꯨꯝꯃ ꯂꯛꯀꯅꯤꯕꯀꯣ ꯑꯗꯨ ꯂꯛ ꯀꯥꯟꯗ ꯇꯣꯛꯀꯗꯕꯅꯦ ꯑꯗꯨꯒ ꯑꯩꯈꯣꯏꯅ ꯇꯛꯇꯣꯏꯅꯦꯕ ꯇꯛꯄꯁꯤꯁꯨ ꯍꯦꯛꯇ ꯄꯪꯇꯛ ꯇꯛꯄ ꯌꯥꯗꯦ ꯃꯥꯒꯤ ꯇꯣꯉꯥꯟꯅ ꯇꯛꯅꯕ ꯔꯣꯂ꯭ꯔ ꯂꯩꯌꯦꯕꯀꯣ
ꯑꯣ ꯃꯣꯏ ꯔꯣꯂ꯭ꯔ ꯊꯣꯛ ꯑꯦꯕꯀꯣ
ꯑꯥ ꯃꯥꯒꯤ ꯏꯟꯁ ꯂꯩꯕ ꯍꯥꯏꯗꯤ ꯁꯝꯅ ꯍꯥꯏꯔꯕꯗ ꯑꯩꯈꯣꯏꯅ ꯄꯥꯄ꯭ꯔꯠꯁꯦ ꯐꯥꯏꯚ ꯏꯟꯁꯀꯤ ꯆꯥꯡ ꯄꯥꯛꯈꯟꯒꯦ ꯍꯥꯏ ꯇꯥꯔꯇꯤ ꯐꯥꯏꯚ ꯏꯟꯁꯀꯤ ꯔꯣꯂ꯭ꯔꯁꯤ ꯅꯗꯣꯢꯅꯦ ꯕ
ꯑꯗꯨꯃꯥꯏꯅ ꯇꯣ ꯑꯩꯅ ꯍꯨꯖꯤꯛ ꯁꯤꯖꯤꯟꯅꯔꯤ ꯁꯤꯗꯤ ꯐꯥꯏꯚꯀꯤ ꯁꯤꯖꯤꯟꯅꯔꯤ ꯍꯥꯏꯗꯤ ꯐꯥꯏꯚꯁꯤꯅ ꯑꯩꯈꯣꯏꯒꯤ ꯁꯥ꯭ꯏꯖꯁꯦ ꯆꯞ ꯆꯥꯏꯌꯦꯕ
ꯑꯣ
ꯑꯗꯒꯤ ꯇꯧꯕꯁꯨ ꯍꯦꯟꯗꯤ ꯑꯣꯏꯕ ꯅꯨꯡꯉꯥꯏꯕꯗꯣ ꯑꯣꯏꯕꯗꯣ
ꯑꯣ
ꯑꯗꯨꯁꯨ ꯑꯣꯏ ꯑꯗꯨꯗꯨꯒ ꯍꯧꯖꯤꯛꯀꯤꯁꯤꯗ ꯑꯩꯈꯣꯏꯒꯤ ꯁꯝꯅ ꯍꯥꯏꯔꯕꯗ ꯔꯣꯂꯔ ꯑꯁꯤꯒꯤ ꯃꯊꯛꯁꯤꯇ ꯑꯩꯈꯣꯏꯅ ꯆꯦꯔꯪ ꯊꯥꯗꯣꯏꯅꯦꯕꯀꯣ ꯆꯦꯔꯪ ꯍꯥꯏꯔꯒ ꯆꯦꯔꯪ ꯑꯃ ꯍꯦꯛꯇ ꯌꯥꯗꯦ ꯑꯩꯈꯣꯏꯒꯤ ꯑꯃ ꯀꯩꯅꯣ ꯇꯧꯕꯗ ꯐꯨꯗ ꯄ꯭ꯔꯣꯁꯦꯁꯤꯡꯒꯤꯗ ꯁꯤꯖꯤꯟꯅꯕ ꯆꯦꯔꯪꯗꯣ ꯈꯪꯕꯤꯗꯅ
ꯍꯣꯏ ꯍꯣꯏ
ꯑꯗꯨꯁꯦ ꯊꯥꯔꯀꯥꯟꯗ ꯍꯧꯖꯤꯛꯀꯤ ꯄꯣꯠꯁꯦ ꯑꯩꯈꯣꯏꯅ ꯁꯥꯏꯖꯁꯦ ꯁꯝꯅ ꯍꯥꯏꯔꯕꯒ ꯋꯥꯟ ꯏꯟꯆ ꯀꯨꯝꯕ ꯐꯥꯏꯕ ꯏꯟꯁꯀꯤ ꯇꯧꯊꯣꯛꯀꯦ ꯍꯥꯏ ꯇꯥꯔꯗꯤ ꯋꯥꯟ ꯑꯦꯟ ꯍꯥꯐ ꯏꯟꯁꯀꯤ ꯀꯩꯅꯣꯁꯦ ꯂꯧꯗꯣꯏꯅꯦꯕ ꯗꯣ ꯃꯆꯥ ꯑꯃ ꯁꯦꯝꯗꯣꯏꯅꯦꯕ ꯀꯣ ꯑꯩꯈꯣꯏꯅ ꯁꯦꯝꯒ꯭ꯔꯤꯗꯨꯗꯒꯤ ꯁꯤ ꯄꯣꯠꯁꯤ ꯇꯛꯊꯣꯛ ꯑꯀꯥꯟꯗ ꯑꯃꯨꯛ ꯇꯞ ꯄꯁꯤꯁꯨ ꯗꯥꯢꯔꯦꯛ ꯈꯨꯟꯕ ꯌꯗꯦ ꯃꯊꯛꯇ ꯉꯁꯥꯏꯒꯤ ꯆꯦꯔꯪꯁꯦ ꯑꯃꯃꯨꯛ ꯊꯥꯗꯣꯏꯅꯦꯕ
ꯑꯩꯈꯣꯏꯒꯤ ꯑꯗꯨꯝ ꯗꯨꯀꯥꯟꯗꯒ ꯐꯪꯕ ꯄꯥꯄꯔ ꯑꯗꯨ ꯗꯨꯝꯕ ꯑꯗꯨ ꯃꯁꯛ ꯆꯞ ꯃꯥꯟꯅꯗꯣꯏ ꯅꯠꯇ꯭ꯔꯣ
ꯃꯁꯛꯇꯤ ꯃꯥꯟꯅꯅꯤ ꯑꯗꯨꯗꯨꯒ ꯑꯩꯈꯣꯏꯒꯤ ꯅ꯭ꯌꯨꯇ꯭ꯔꯤꯟꯁꯤ ꯁꯨꯋꯥꯢꯗ ꯁꯥꯖꯔꯤꯁꯤꯅ ꯍꯦꯜꯂꯅꯦꯕ ꯃꯍꯥꯎꯁꯨ ꯍꯦꯜꯂꯦ ꯍꯥꯏꯇꯥꯔꯦ ꯍꯥꯏꯗꯤ ꯀꯌꯥ ꯀꯜꯑꯝꯇ ꯍꯥꯄꯛꯄ ꯅꯠꯇ꯭ꯔꯦ
ꯎꯝ
ꯑꯗꯒꯤ ꯏꯁꯥꯅ ꯃꯤꯠꯅ ꯈꯣꯡꯗ ꯎꯔ ꯁꯥꯖꯕꯅꯤꯗꯅ
ꯃꯥꯟꯅꯦ ꯃꯥ
ꯑꯗꯨꯒꯤ
ꯑꯗꯣ ꯍꯧꯖꯤꯛꯀꯥꯟꯗꯤ ꯃꯈꯣꯏ ꯃꯈꯩ ꯆꯠꯅꯝ ꯄꯄꯔ ꯑꯃ ꯌꯦꯂꯣꯃꯁꯨ ꯈ ꯄꯥꯛꯄꯗꯣ
ꯎꯝ
ꯐꯠꯇꯕ ꯑꯃ ꯃꯆꯥ ꯃꯆꯥ ꯈꯖꯨ ꯇꯣꯛꯏꯅꯦ ꯋꯥꯏꯠ ꯃꯆꯨ ꯑꯣꯏꯕ ꯍꯥꯏꯇꯥꯔꯦ ꯃꯣꯏꯁꯤꯅ ꯀ ꯀꯩꯅ ꯍꯧꯋꯤꯅꯣ ꯑꯗꯨꯅ
ꯑꯗꯨ ꯑꯗꯨꯒꯤꯁꯨ ꯐ꯭ꯂꯦꯕꯔ ꯃꯈꯜ ꯃꯈꯜ ꯂꯩ ꯃꯣꯏꯗꯣ ꯍꯥꯞꯄꯤꯅꯦ ꯁꯝꯅ ꯍꯥꯏꯔꯕꯗ ꯖꯤꯔꯥ ꯄꯥꯄꯠ ꯁꯦꯝꯕ ꯌꯥꯏ ꯑꯗꯒꯤ ꯄ꯭ꯂꯦꯟ ꯑꯣꯏꯅ ꯑꯣꯟꯂꯤ ꯁꯣꯜꯇꯦꯠ ꯑꯣꯏꯔꯒ ꯁꯦꯝꯕꯁꯨ ꯌꯥꯏꯑꯕ
ꯑꯣ
ꯑꯗꯨꯒꯤꯅꯤꯗ
ꯑꯣ ꯑꯁꯨꯝ ꯈꯪ ꯈꯪꯅꯤꯡꯕ ꯍꯥꯏꯇꯥꯔꯦ ꯄꯥꯄꯔꯁꯦ ꯑꯅꯝꯕꯅ ꯑꯩꯈꯣꯏꯅ ꯆꯥꯅꯔꯤꯁꯦ ꯃꯄꯥꯟ ꯂꯝꯗꯒꯤ ꯄꯨꯁꯜꯄ ꯉꯥꯛꯇꯅꯦꯕ
ꯃꯥꯅꯦ ꯃꯥꯅꯦ ꯑꯗꯣ ꯃꯄꯥꯟꯗꯒꯤ ꯄꯨꯁꯜꯂꯛꯄ ꯄꯥꯄꯠꯁꯤꯅꯃꯨꯛ ꯁꯣꯗꯥ ꯌꯥꯝ ꯍꯦꯜꯂꯦꯕ
ꯑꯣ
ꯑꯗꯨꯅ ꯐꯠꯁꯨ ꯐꯠꯇꯦꯗꯅꯦ ꯢꯁꯥꯗ ꯁꯣꯗꯥ ꯌꯥꯝ ꯍꯦꯜꯂꯗꯤ
ꯃꯥꯅꯤ ꯃꯥꯅꯤ ꯑꯩꯈꯣꯏꯅ ꯆꯥꯕꯗꯗꯤ ꯈꯪꯉꯤ
ꯎꯝ
ꯃꯍꯥꯎꯗꯣ ꯁꯣꯗꯥ ꯌꯥꯎꯕꯩ ꯅꯠꯇ꯭ꯔꯣ ꯑꯩꯈꯣꯏꯅ ꯒꯦꯝ ꯒꯦꯝ ꯃꯣꯏꯅ ꯄꯦꯛ ꯄꯦꯛ ꯂꯥꯎꯏꯗꯣ
ꯃꯥꯅꯦ ꯃꯥꯅꯦ
ꯑꯣ ꯑꯗꯣ ꯅꯣꯏ ꯍꯥꯏꯗꯤ ꯅꯣꯏꯅ ꯁꯦꯝꯇꯕꯗꯤ ꯁꯣꯗꯥꯗꯨ ꯑꯗꯨꯝ ꯈꯤꯇꯪ ꯆꯥꯡ ꯍꯟꯗꯍꯟꯅ ꯍꯥꯞꯄ꯭ꯔꯥ ꯅꯠꯇ꯭ꯔꯒ ꯗꯨꯝ ꯈꯔ ꯑꯗꯨꯝ ꯍꯥꯄ꯭ꯔꯥ
ꯁꯣꯗꯥꯁꯦ ꯍꯥꯞꯇꯦ ꯍꯥꯞꯄꯦ ꯑꯗꯨꯒ ꯆꯥꯡꯁꯨ ꯍꯟꯗꯩꯌꯦꯕꯀꯣ ꯑꯗꯣ ꯑꯗꯨꯝ ꯀ꯭ꯔꯤꯁꯄꯤꯅꯦꯁꯇꯣ ꯑꯗꯨꯝ ꯃꯈꯣꯏꯅ ꯍꯥꯞꯄꯤꯕ ꯆꯥꯡꯗꯨꯅ ꯑꯗꯨꯝ ꯌꯥꯏꯑꯕ ꯍꯥꯏꯗꯤ ꯃꯥꯒꯤ ꯇꯤꯡꯊꯣꯔꯛꯄ ꯀꯣ ꯑꯇꯣꯞꯄꯗ ꯆꯞ ꯆꯥꯏ ꯑꯗꯨꯒ ꯀꯩ ꯍꯥꯏꯅꯤ ꯑꯩꯈꯣꯏꯒꯤ ꯃꯄꯥꯟꯗꯒꯤ ꯄꯨꯁꯤꯜꯂꯛꯄꯁꯤꯅ ꯁꯣꯗꯥꯁꯦ ꯌꯥꯝ ꯍꯦꯟꯕꯗꯧꯅ ꯇꯧꯋꯦ ꯑꯩꯅ ꯁꯨꯝ ꯇꯦꯁ ꯇꯧꯕꯗꯣ ꯀꯝꯄꯦꯔ ꯇꯧꯔ ꯌꯦꯡꯉꯦꯕꯀꯣ ꯑꯅꯤꯁꯦ
ꯎꯝ
ꯑꯗꯣ ꯁꯝꯅ ꯍꯥꯏꯔꯕꯗ ꯏꯁꯥꯗ ꯀꯥꯟꯅꯒꯗꯕꯁꯦ ꯑꯩꯗꯤ ꯑꯩꯈꯣꯏꯒꯤ ꯁ꯭ꯋꯥꯏꯗ ꯁꯥꯖꯕꯁꯤꯅꯗꯤ ꯍꯦꯜꯂꯦꯅ ꯈꯜꯂꯤ
ꯑꯦ ꯁꯤꯁꯦ ꯅꯣꯏꯒꯤꯁꯦ ꯀꯩꯒꯨꯝꯕ ꯅꯪꯅ ꯍꯥꯏꯗꯤ ꯁꯤꯒꯤ ꯄꯥꯄꯔꯒꯤ ꯕꯤ ꯑꯃ ꯇꯧꯅꯤꯡ ꯇꯥꯔꯒꯗꯤ ꯑꯃꯨꯛ ꯅꯪꯅ ꯁ ꯧꯁꯥꯔꯤꯕ ꯄꯣꯠꯁꯦ
ꯎꯝ
ꯅꯣꯏ ꯅꯣꯏꯒꯤ ꯑꯃꯨꯛ ꯍꯣꯏ ꯇꯦꯁꯀ ꯇꯧꯅꯤꯡꯈꯤꯗ꯭ꯔꯕ
ꯇꯧꯅꯤꯡꯒꯤꯗ꯭ꯔꯥ ꯍꯥꯏꯗꯤ
ꯍꯥꯏꯗꯤ ꯍꯥꯏꯗꯤ ꯑꯦ ꯅꯣꯏꯅ ꯁꯥꯔꯤꯗꯣ ꯁꯤ ꯑꯩꯈꯣꯏꯅ ꯑꯦꯄ꯭ꯔꯨꯞ ꯇꯧꯔꯦ ꯈꯣꯠꯂꯦꯒ ꯍꯥꯏꯕꯒꯤ ꯑꯗꯨꯝꯕ ꯂꯩꯕ꯭ꯔꯥ ꯁꯤꯅꯤꯗ
ꯑꯗꯨꯒꯨꯝꯕꯗꯤ ꯂꯩꯇ꯭ꯔꯦ ꯍꯥꯏꯗꯤ ꯐꯁꯥꯏꯅ ꯑꯩꯈꯣꯏꯅ ꯁꯥꯕ ꯄꯣꯠꯁꯦ ꯁꯤ ꯄ꯭ꯔꯣꯄꯔꯂꯤ ꯇꯧꯒꯦ ꯈꯣꯠꯀꯦ ꯍꯥꯏꯔ ꯀꯥꯟꯗ ꯅꯪꯒꯤ ꯇ꯭ꯔꯦꯅꯤꯡ ꯁꯥꯔꯇꯤꯐꯤꯀꯦꯠ ꯂꯩꯔꯕ꯭ꯔ ꯈꯣꯠꯂ꯭ꯔ ꯇꯧꯔꯛꯀꯅꯤ ꯗꯣꯀꯨꯃꯦꯟꯗꯦꯁꯟ ꯈꯔ ꯆꯪꯉꯦꯕꯀꯣ
ꯎꯝ
ꯑꯗ ꯂꯣꯏꯅꯃꯛ ꯃꯣꯏꯅ ꯇꯦꯁ ꯇꯧ ꯂꯣꯏ ꯂꯣꯏꯁꯤꯟꯒ꯭ꯔꯗꯕꯅꯤ ꯑꯗꯨꯒ ꯁꯥꯔꯇꯤꯐꯤꯀꯦꯠ ꯄꯥꯏꯔꯀꯥꯟꯗ ꯑꯩꯈꯣꯏ ꯃꯔꯤ ꯃꯔꯤ ꯁꯥꯗꯔꯛ
ꯑꯗꯨ ꯑꯣꯏꯇꯥꯔꯗꯤ ꯅꯪ ꯕꯤꯖꯤꯅꯦꯁ ꯑꯃ ꯍꯧꯗꯣꯛꯄꯗꯤ ꯌꯥꯔꯦꯅꯦ
ꯎꯝ
ꯎꯝ ꯀꯔꯤ ꯀꯔꯤ ꯄ꯭ꯂꯥꯟ ꯂꯩꯒꯦ ꯍꯧꯖꯤꯛ ꯀꯥꯟꯁꯤꯕꯣ
ꯄ꯭ꯂꯥꯟꯁꯦ ꯑꯩꯁꯦ ꯀꯣꯂꯦꯖ ꯃꯈꯥ ꯇꯝꯊꯈꯤꯒꯦꯅ ꯈꯜꯂꯦꯕꯣ ꯑꯗꯣ ꯑꯗꯨꯝ ꯕꯤꯖꯤꯅꯦꯁꯇꯣ ꯇꯦꯛ ꯇꯦꯛ ꯇꯦꯛ ꯇꯦꯛ ꯃꯆꯥ ꯃꯆꯥ ꯑꯗꯨꯝ ꯍꯧꯔꯒ ꯂꯥꯏꯔꯤꯛꯁꯨ ꯑꯗꯨꯝ ꯇꯝꯒꯦ ꯇꯧꯕ ꯑꯩꯅ ꯈꯟꯝꯗꯨ
ꯑꯣ ꯑꯗꯨꯝ ꯍꯥꯏꯗꯤ ꯃꯣꯏ ꯄꯥꯄꯔꯒꯤ ꯕꯤꯖꯤꯅꯦꯁꯁꯦ ꯑꯗꯨꯝ ꯀꯥꯟꯒꯤ ꯀꯥꯟꯅꯕ ꯄꯣꯠꯇꯤ ꯃꯥꯜꯂꯤ ꯃꯥꯜꯂꯤꯀꯣ
ꯎꯝ ꯀꯥꯟꯅꯩ ꯍꯥꯏꯗꯤꯅꯦ ꯑꯩꯈꯣꯏꯒꯤ ꯑꯩꯈꯣꯏꯅ ꯄꯣꯠꯁꯦ ꯋꯥꯟ ꯀꯦꯖꯤꯅꯅꯦ ꯋꯥꯟ ꯀꯦꯖꯤ ꯇꯣꯠꯄ ꯃꯇꯝꯗ ꯄꯥꯄꯔꯁꯦ ꯑꯦꯠꯂꯤꯁ ꯋꯥꯟ ꯐꯤꯐꯇꯤ ꯄꯥꯄꯔ ꯊꯣꯛꯑꯦꯕꯀꯣ
ꯑꯥ
ꯑꯗ ꯄ꯭ꯔꯣꯐꯤꯠꯁꯦ ꯀꯌꯥ ꯂꯩꯔꯝꯗꯣ ꯃꯥꯟꯒꯦ
ꯈꯪꯗꯦꯕꯣ ꯑꯩꯁꯦ ꯄ꯭ꯔꯣꯐꯤꯠꯆꯦ ꯑꯗꯨꯅ ꯑꯩꯅ ꯈꯪꯅꯤꯡꯕꯩ ꯍꯪꯉꯤꯁꯦ
ꯋꯥꯟ ꯀꯦꯖꯤ ꯋꯥꯟ ꯀꯦꯖꯤ ꯗꯣ ꯇꯣꯠꯄꯁꯤꯗ ꯑꯩꯈꯣꯏꯅ ꯑꯣꯟꯂꯤ ꯂꯨꯄꯥ ꯋꯥꯟ ꯐꯤꯐꯇꯤ ꯈꯛ ꯆꯪꯉꯦꯕ ꯃꯆꯜ ꯂꯣꯏꯅꯃꯛ
ꯑꯣ
ꯂꯣꯏꯅꯃꯛꯁꯤꯗ ꯋꯥꯟ ꯐꯤꯐꯇꯤ ꯆꯪꯉꯦꯕꯀꯣ ꯄ꯭ꯔꯣꯐꯤꯠꯁꯦ ꯂꯨꯄꯥ ꯋꯥꯟ ꯍꯟꯗ꯭ꯔꯦꯠꯅꯦꯕ ꯇꯨ ꯐꯤꯐꯇꯤ ꯁꯤꯜꯂꯛꯀꯗꯣꯏꯕ ꯑꯗꯨꯗ
ꯑꯣ ꯋꯥꯟ ꯀꯦꯖꯤꯗ
ꯋꯥꯟ ꯀꯦꯖꯤꯗ ꯂꯨꯄꯥ ꯆꯥꯝꯃ ꯄ꯭ꯔꯣꯐꯤꯠ
ꯑꯣ ꯑꯁ ꯑꯗꯨꯗꯤ ꯑꯕꯦ ꯆꯥꯎꯔꯥꯛ ꯅꯪꯅꯅ ꯑꯦꯁꯇꯤꯃꯦꯠ ꯇꯧꯕꯗ ꯅꯪ ꯃꯤꯒ ꯌꯥꯎꯗꯕꯤ ꯅꯪ ꯅꯁꯥꯗꯪꯅ ꯇꯣꯁꯔꯗ ꯀꯦꯖꯤ ꯀꯌꯥꯃꯨꯛꯇꯤ ꯄ꯭ꯂꯥꯟꯒꯗꯤ ꯉꯝꯗꯧ ꯃꯥꯜꯂꯤ
ꯏꯆꯥ ꯏꯊꯟꯇ ꯇꯧꯖꯕꯁꯦ ꯑꯗꯨꯝ ꯊ꯭ꯔꯤ ꯀꯦ ꯖꯤ ꯃꯌꯥꯗꯤ ꯅꯣꯡꯃꯗ ꯑꯗꯨꯝ ꯉꯝꯃꯦꯕꯀꯣ
ꯎꯝ
ꯀꯩꯒꯨꯝꯕ ꯁꯝꯅ ꯍꯥꯏꯔꯕꯗ ꯂꯥꯏꯕꯛ ꯐꯗꯅ ꯍꯌꯦꯡꯋꯥꯏ ꯕꯜꯇ ꯂꯥꯛꯇꯥꯔꯗꯤ ꯏꯊꯟꯇꯗꯤ ꯉꯝꯗꯤ ꯉꯝꯃꯣꯏ
ꯑꯣ ꯍꯥꯏꯗꯤ ꯃꯌꯥꯝ ꯗꯤꯃꯥꯟ ꯌꯥꯝ ꯂꯥꯛꯑꯗꯤꯀꯣ
ꯃꯥꯅꯤ
ꯇꯧꯗꯤ ꯑꯩꯈꯣꯏ ꯏꯔꯝꯗꯝꯗ ꯄꯨꯊꯣꯛꯆꯕꯁꯤꯡꯗꯨꯗꯤ ꯌꯥꯝ ꯐꯗꯤ ꯐꯔꯦꯗ ꯑꯃꯔꯣꯝꯗ
ꯃꯥꯅꯦ ꯃꯥꯅꯤ
ꯑꯩꯈꯣꯏ ꯏꯁꯥꯁꯨ ꯊꯕꯛ ꯄꯤꯖꯔꯦ ꯑꯗꯩꯗꯤ ꯃꯄꯥꯟ ꯂꯝꯒꯤ ꯆꯥꯔꯤꯕ ꯍꯥꯞꯄꯤꯕ ꯃꯌꯥꯝꯁꯤꯒꯤ ꯃꯍꯨꯠꯇ ꯑꯩꯈꯣꯏꯒꯤ ꯏꯔꯝꯗꯝꯒꯤ ꯍꯥꯏꯗꯤ ꯃꯤꯅ ꯈꯣꯡꯅ ꯎꯕꯅꯤꯅ
ꯃꯥꯅꯦ ꯃꯥꯅꯦ
ꯁꯤꯅꯗꯤ ꯌꯥꯝ ꯐꯔꯖꯥꯠꯅꯤꯗ ꯑꯣ ꯏꯆꯅ ꯋꯥꯔꯤꯁꯨ ꯌꯥꯝ ꯅꯨꯡꯉꯥꯏꯔꯤ ꯑꯩ ꯏꯃꯥꯟ ꯀꯧꯔꯦ ꯑꯃꯨꯛꯇ ꯆꯠꯂꯨꯈꯤꯒꯦ ꯀꯣ ꯑꯃꯨꯛ ꯋꯥꯔꯤ ꯁꯥꯟꯅꯁꯦ ꯎꯝ ꯊꯝꯖꯔꯦꯀꯣ ꯑꯗꯨꯗꯤ
ꯍꯣꯏ ꯍꯣꯏ ꯊꯝꯖꯔꯦ ꯊꯝꯖꯔꯦ